ꯋꯥꯔꯤ ꯅꯨꯡꯉꯥꯏꯔꯤ ꯑꯗꯨꯝꯃꯥꯏꯅ ꯇꯧꯗꯤ ꯇꯧꯋꯦ ꯍꯣꯏ
ꯑꯗꯨꯅꯦ ꯌꯥꯝ ꯊꯣꯛꯏꯀꯣ
ꯁꯥꯉꯥꯏꯂꯨ ꯑꯍꯥ ꯗ꯭ꯔꯦꯁ ꯍꯈꯣꯏ ꯍꯥꯞꯅꯤꯡꯕꯗꯣ ꯍꯥꯞꯂꯒ ꯆꯠꯅꯤꯡꯈ꯭ꯔꯦ ꯌꯥꯝꯅ
ꯑꯗꯨꯅꯦ ꯑꯩꯗꯤ ꯑꯦꯍꯦ ꯀꯣꯔꯤꯌꯥꯒꯨꯝꯕꯗꯣ ꯌꯥꯝ ꯆꯠꯅꯤꯡꯉꯦ ꯁꯣꯃꯥꯒꯨꯝꯕꯗꯣ ꯑꯦꯍꯦ ꯀꯣꯃꯥꯗꯣ
ꯃꯅꯦ ꯅꯩ ꯈꯥꯠꯄꯗꯣ ꯍꯟꯗꯛ
ꯌꯥꯝ ꯅꯨꯡꯉꯥꯏꯕ꯭ꯔ ꯃꯥꯒꯤ ꯄꯨꯟꯁꯤꯁꯦ ꯑꯦ
ꯗ꯭ꯔꯦꯁꯇꯣ ꯀꯔꯤ ꯀꯔꯤꯅꯣ ꯁꯣꯠ ꯑꯁꯇꯣꯔ ꯌꯥꯝ ꯍꯥꯞꯅꯤꯡꯉꯦ
ꯗ꯭ꯔꯦꯁꯀꯨꯝꯕꯗꯤꯀꯣ ꯑꯩꯈꯣꯏ ꯍꯥꯞ ꯍꯩꯔꯗꯤ ꯂꯩꯕ ꯍꯩꯔꯗꯤ ꯇꯥꯡꯕ ꯂꯩꯗ꯭ꯔꯁꯨ ꯁꯦꯀꯦꯟ ꯍꯦꯟꯗꯒꯤ ꯑꯣꯏꯔꯁꯨ ꯐꯖꯅ ꯍꯥꯞꯄ ꯌꯥꯌꯦ ꯌꯥꯝ ꯇꯡꯕ ꯂꯩꯗ꯭ꯔꯁꯨ ꯀꯣ ꯑꯩꯈꯣꯏꯅ ꯍꯥꯞ ꯄꯥ ꯍꯩꯗꯕꯒꯤꯅꯦ
ꯑꯁ ꯑꯁꯤꯗꯗꯤ ꯑꯁꯤꯗꯗꯤ ꯐꯖꯅ ꯍꯥꯞꯄ ꯏꯁꯇ꯭ꯔꯤꯡꯒꯤ ꯇꯥꯏꯞꯁꯤꯗꯤ ꯍꯥꯞꯄ꯭ꯔꯒ ꯊꯣꯛꯅꯤꯉꯥꯏꯗꯣ ꯇꯟꯗꯤ ꯇꯜꯂꯤꯅ
ꯍꯣꯏ ꯑꯣ ꯑꯩꯗꯤ ꯍꯟꯗꯛꯇꯤꯀꯣ ꯍꯥꯞꯄ ꯍꯧꯔꯦ ꯑꯩ ꯉꯔꯥꯡ ꯐ꯭ꯔꯣꯛ ꯍꯥꯞꯄꯗꯨꯁꯨ ꯏꯁꯇ꯭ꯔꯤꯡꯅꯤꯅ ꯑꯗꯨꯒꯨꯝꯕꯗꯣ ꯑꯩ ꯍꯥꯞꯄ ꯍꯧꯔꯣꯏ ꯍꯥꯏꯗꯤ ꯗꯦꯝ ꯀꯦꯔ ꯑꯣꯏꯈ꯭ꯔꯦ ꯑꯩꯒꯤ ꯋꯥꯈꯜꯗꯀꯣ ꯍꯧꯖꯤꯛꯇꯤ
ꯍꯥꯞꯄ ꯌꯥꯔꯦꯗ ꯑꯩꯈꯣꯏ ꯇꯨꯏ ꯑꯩ ꯅꯥꯏꯟꯒꯨꯝꯕ ꯁꯨꯈ꯭ꯔꯗꯤ ꯑꯃꯨꯛ ꯍꯥꯞꯅꯤꯡꯉꯔꯣꯏ
ꯎꯝ ꯑꯩꯈꯣꯏꯅ ꯍꯥꯞꯅꯤꯡꯉꯒ ꯍꯥꯞꯄꯁꯨ ꯃꯤꯅ ꯉꯥꯡ ꯉꯥꯡꯒꯅꯤ ꯑꯗꯨ ꯃꯇꯝꯗꯨꯁꯨ ꯃꯤꯗꯤ ꯑꯗꯨꯝ ꯉꯥꯡꯈ꯭ꯔꯅꯤꯗ ꯍꯧꯖꯤꯛ ꯑꯍꯥꯞꯄꯁꯨ ꯉꯥꯡꯉꯒꯅꯤ
ꯑꯗꯨ ꯑꯣꯏꯔꯁꯨ ꯍꯧꯖꯤꯛ ꯍꯧꯖꯤꯛꯇꯤ ꯑꯩꯈꯣꯏꯁꯦ ꯈꯔ ꯑꯉꯥꯡ ꯑꯣꯏꯔꯤꯌꯦꯅ ꯐ꯭ꯔꯦꯁ ꯅꯦꯕ
ꯑꯦ ꯈꯨꯏꯈ꯭ꯔꯅꯦ ꯑꯩꯁ ꯈꯔ ꯂꯩꯔꯗꯤ
ꯑꯗꯨꯅꯦ
ꯇꯜꯂꯦ ꯂꯩꯁꯥꯕꯤ ꯑꯣꯏꯕ ꯃꯇꯝꯁꯦ ꯌꯥꯝ ꯇꯦꯜꯂꯦꯀꯣ
ꯑꯗꯨꯒꯤꯅꯦ ꯆꯍꯤ ꯇ꯭ꯋꯦꯟꯇꯤ ꯁꯨꯕ ꯃꯇꯝꯗ ꯌꯥꯝ ꯊꯨꯅ ꯆꯠꯂꯦ ꯆꯍꯤꯁꯦ
ꯊꯥꯔꯇꯤ ꯈꯛꯇꯅꯤꯕ ꯂꯩꯁꯕꯤ ꯑꯣꯏꯒꯗꯕꯁꯦ ꯑꯩꯈꯣꯏꯅꯁꯨ ꯑꯉꯥꯡꯒꯨꯝꯅ ꯀꯨꯏꯅ ꯂꯩꯕꯒꯤꯅꯤꯗ
ꯎꯝ ꯑꯩꯈꯣꯏꯅ ꯄꯥꯡꯂꯤꯒꯤꯅꯦꯗ ꯕꯤ ꯑꯦ ꯀꯥꯕ ꯃꯇꯝꯗ ꯐꯥꯔꯁ ꯏꯌꯥꯔ ꯁꯦꯀꯦꯟ ꯏꯌꯥꯔꯗꯤ ꯄꯨꯔꯥ ꯉꯥꯎꯔꯦꯕ ꯑꯩꯈꯣꯏꯁꯦ
ꯑꯉꯥꯡꯒꯨꯝꯅꯀꯣ ꯑꯁ
ꯑꯗꯨꯝ ꯇꯨꯝꯃꯒ ꯀ꯭ꯂꯥꯁ ꯉꯟꯇꯅ ꯆꯠꯀꯦ ꯃꯥꯇꯝ ꯌꯝ ꯃꯡꯍꯅꯕꯅꯦ
ꯑꯦ ꯋꯥꯆꯞꯇ ꯃꯤꯗꯤ ꯀ꯭ꯂꯥꯁ ꯆꯠꯇ꯭ꯔꯁꯨ ꯅꯩꯈꯥꯏꯌꯦꯗ ꯃꯤ ꯐꯦꯁꯟꯗ ꯑꯦꯀ ꯅꯨꯡꯉꯥꯏꯕ ꯏꯟꯖꯣꯏꯃꯦꯟꯗ ꯑꯗꯨꯁꯨ ꯑꯩꯈꯣꯏꯗꯤ ꯇꯧꯍꯧꯗ꯭ꯔꯦ
ꯎꯝ ꯑꯗꯨꯅꯦ ꯅꯨꯡꯉꯥꯏꯌꯨ ꯅꯣꯏ ꯍꯣꯂꯤꯗꯦ ꯂꯩꯕ ꯂꯥꯏꯛꯁꯨ ꯅꯣꯏꯒꯤ ꯁꯦꯂꯔꯤꯗꯤ ꯄꯤꯅꯤꯅ
ꯍꯣꯏ ꯄꯤꯒꯅꯤ
ꯍꯥꯏꯗꯤ ꯁ꯭ꯀꯨꯜꯒꯤꯗꯤ ꯑꯗꯨ ꯃꯇꯝꯗ ꯐꯩꯀꯣ ꯁ꯭ꯀꯨꯜꯒꯤꯗꯤꯀꯣ ꯍꯥꯏꯗꯤ ꯃꯣꯏꯗꯤ ꯑꯉꯥꯡꯗꯒꯤ ꯂꯧꯕꯅꯤꯗꯅ
ꯊꯥ ꯑꯃ ꯃꯈꯥꯏꯒꯨꯝꯕꯗꯤ ꯑꯗꯨꯝ ꯐ꯭ꯤꯒꯤ ꯁꯤꯂꯔꯤ ꯐꯪꯕ ꯃꯥꯜꯂꯦ ꯁ꯭ꯀꯨꯜꯒꯤꯁꯦ
ꯍꯣꯏ
ꯃꯔꯥꯛ ꯃꯔꯥꯛꯇ ꯍꯣꯂꯤꯗꯦ ꯂꯩꯕꯅꯤꯅ ꯁꯝꯃꯔ ꯕꯤꯀꯦꯁꯅ ꯂꯩꯌꯦ ꯋꯤꯟꯇꯔꯗꯁꯨ ꯁꯥ ꯊꯥ ꯑꯃ ꯑꯅꯤ ꯒꯨꯝꯕ ꯔꯦꯐ꯭ꯔꯤꯗ ꯑꯁꯤ ꯊꯕꯥꯛꯒꯨꯝꯕꯗꯤ ꯆꯠꯇ꯭ꯔꯗꯤ ꯐꯪꯗ꯭ꯔꯥ ꯂꯩꯅ
ꯍꯣꯏ ꯀꯛꯑꯦꯗ ꯅꯣꯡꯃ ꯆꯠꯇ꯭ꯔꯗꯤ
ꯑꯣ ꯅꯪꯒꯤꯗꯣ ꯀꯛ ꯑꯦ ꯑꯩꯁꯨ ꯀꯛꯀꯦꯔꯥꯅ ꯈꯟꯗꯤ ꯈꯟꯕꯅꯦ ꯑꯩꯒꯤꯗꯣ ꯅꯍꯥꯟꯗꯣ ꯑꯩ ꯊꯕꯛ ꯇꯧꯕ ꯃꯇꯝꯗ ꯌꯥꯝ ꯉꯟꯅ ꯉꯟꯅ ꯆꯠꯂꯦꯗ ꯁꯦꯚꯦꯟ ꯑꯩꯠ ꯑꯗꯨꯋꯥꯏꯗ
ꯉꯔꯥꯡ ꯑꯩꯈꯣꯏ ꯊꯛꯄ ꯀꯣꯐꯤꯗꯣ ꯑꯃꯨꯛ ꯊꯛꯅꯤꯡꯉꯦ
ꯗꯤ ꯈꯛꯇꯅꯦ
ꯒꯥꯔꯤ ꯂꯩꯗꯕꯒꯤꯀꯣ ꯑꯗꯨꯗ ꯆꯠꯂꯒ ꯆꯥꯔꯒ ꯍꯜꯂꯛꯄꯗꯨꯗꯤ ꯀꯥꯎꯟ ꯇꯧꯔꯗꯤ ꯑꯣꯇꯣꯕꯔꯥꯒꯤ ꯃꯃꯜꯅ ꯋꯥꯡꯒꯅꯤ
ꯍꯣꯏ ꯑꯗꯣ ꯅꯛꯄꯗ ꯆꯥꯕꯅ ꯍꯦꯟꯅ ꯉꯥꯏꯌꯣ ꯕꯣꯕꯥ ꯑ ꯕꯣꯕꯥꯅꯤꯀꯣ ꯊꯛ ꯊꯛꯅꯤꯡꯉꯦ ꯑꯩ ꯀꯅꯥꯒꯤꯅ ꯍꯦꯟꯅ ꯍꯥꯥꯎꯕ꯭ꯔ
ꯈꯪꯗꯦ ꯑꯩꯁꯨ ꯑꯃꯈꯛꯇꯅꯤ ꯊꯛꯄ
ꯀꯌꯥ ꯀꯌꯥꯒꯨꯝꯕ ꯄꯤꯕ꯭ꯔ ꯀꯣ
ꯑꯩꯒꯤ ꯁ꯭ꯇꯨꯗꯦꯟꯅ ꯄꯨꯔꯛꯄꯅꯦ
ꯑꯥ
ꯑꯖ ꯖꯥꯗꯤ ꯄꯨꯔꯛꯏꯗ ꯃꯣꯏ ꯌꯨꯝ ꯆꯠꯂꯗꯤꯀꯣ ꯀꯦ ꯑꯦꯐ ꯁꯤ ꯄꯨꯔꯛꯄꯁꯨ ꯌꯥꯎꯋꯦ ꯍꯩ ꯔꯥ ꯄꯨꯔꯛꯑꯦ ꯃꯣꯏꯗꯣ
ꯎꯝ ꯑꯁ ꯑꯣꯖꯥꯗ ꯀꯔꯤꯅꯣ ꯌꯥꯝ ꯄꯤꯅꯤꯡꯉꯦꯅ ꯈꯣꯏꯁꯨ ꯍꯣꯏ ꯃꯇꯝꯗ ꯏꯆꯥ ꯑꯣꯏꯔꯁꯨ
ꯑꯗꯨꯝ ꯆꯄꯣꯠꯇꯤ ꯌꯥꯝ ꯌꯥꯝ ꯄꯣꯔꯛꯑꯦꯗ ꯑꯩꯗꯁꯨ ꯁꯨꯇꯤ ꯂꯩꯇ꯭ꯔꯗꯤ ꯃꯣꯏꯀꯣ ꯍꯤꯟꯖꯥꯡꯒꯨꯝꯕ
ꯎꯝ ꯅꯪ ꯗꯤꯁꯦꯝꯕꯔ ꯌꯨꯝ ꯆꯠꯗꯤ ꯆꯠꯂꯤꯀꯣ ꯀ꯭ꯔꯤꯁꯃꯥꯁꯀꯤ ꯆꯠ ꯎꯝ ꯆꯠꯇꯕ ꯃꯇꯝ ꯆꯍꯤ ꯂꯩꯕ꯭ꯔ ꯅꯪ ꯅꯍꯥꯟ ꯑꯣ
ꯆꯍꯤ ꯑꯃ ꯍꯦꯟꯅ ꯆꯠꯇꯦꯅ ꯑꯩ ꯅꯍꯥꯟꯗꯩ ꯌꯨꯝ ꯑꯗꯨꯒꯤ ꯂꯥꯁ ꯏꯌꯔꯗꯣ ꯆꯠꯄꯅꯤꯅ ꯈ꯭ꯔꯤꯁꯃꯥꯁ
ꯎꯝ ꯑꯁ ꯌꯨꯝ ꯆꯠꯇ꯭ꯔꯗꯤ ꯇꯜꯂꯤꯗ ꯑꯩꯗꯤ ꯃꯄꯥꯟꯕꯨ ꯊꯣꯛꯄꯨ ꯊꯣꯛꯂꯗꯤ ꯌꯨꯝꯗꯤ ꯆꯍꯤ ꯑꯅꯤ ꯑꯍꯨꯝꯗꯤ ꯍꯜꯂꯛꯑꯔꯣꯏ
ꯑꯩꯗꯤꯀꯣ ꯁꯤꯗ ꯂꯩꯔꯗꯤ ꯌꯨꯝ ꯆꯠꯅꯤꯡꯗꯕ ꯌꯨꯝꯗ ꯂꯩꯔꯗꯤ ꯁꯤꯗ ꯂꯥꯛꯅꯤꯡꯗꯕ ꯑꯗꯨꯒꯨꯝꯕꯗꯣ ꯇꯧꯋꯦꯕ ꯑꯗꯨꯒ ꯌꯨꯝꯗ ꯆꯠꯅꯤꯡꯗꯕ ꯃꯔꯝꯁꯦ ꯌꯨꯝꯗ ꯆꯠꯂꯗꯤ ꯁꯤꯗ ꯀꯣꯝꯅꯤꯡꯉꯥꯏ ꯑꯗꯣ ꯌꯥꯝ ꯊꯋꯥꯏ ꯋꯥꯏ
ꯑ ꯒꯥꯔꯤ ꯆꯠꯄꯗꯣ ꯅꯨꯡꯉꯥꯏꯇꯕꯒꯤ
ꯑꯣ ꯑꯣꯅꯤꯡꯕꯁꯨꯅꯦ ꯑꯗꯨꯒ ꯅꯨꯡꯁꯨ ꯅꯨꯡꯁꯤꯕ ꯐꯦꯝꯂꯤꯗꯣ
ꯎꯝ
ꯅꯣꯏꯒꯤ ꯅꯅꯥꯎ ꯅꯨꯄꯥꯗꯤ ꯀꯥꯏꯗ ꯂꯥꯏꯈ꯭ꯔꯕ꯭ꯔꯣ
ꯌꯨꯝꯗ ꯂꯩꯔꯝꯒꯅꯤ
ꯎꯝ
ꯏꯅꯥꯎꯅꯨꯄꯤꯒꯤ ꯚꯤꯗꯤꯑꯣ ꯑꯩꯈꯣꯏ ꯏꯃꯥꯟꯅꯕꯤ ꯑꯃꯗꯨꯗ ꯑꯩ ꯊꯥꯕꯤꯕꯅꯦ ꯉꯁꯤꯒꯤ ꯕꯤꯕꯤꯑꯦꯁꯀꯤ ꯀꯣ ꯃꯈꯣꯟꯗꯨꯁꯨ ꯊꯣꯏ ꯌꯥꯝ ꯆꯥꯎꯈ꯭ꯔꯦ
ꯑꯧ ꯂꯣꯏ ꯅꯣꯏ ꯅꯅꯥꯎꯅꯨꯄꯤꯗꯤ ꯂꯣꯏꯔꯦ ꯇꯧꯒꯅꯤ ꯀꯣ ꯃꯥꯗꯤ
ꯍꯥꯏꯒꯅꯨ ꯍꯟꯗꯛꯁꯦ ꯁ꯭ꯀꯨꯜ ꯆꯠꯄꯁꯦ ꯏꯅꯦꯒꯤ ꯄ꯭ꯂꯁ ꯈꯛꯇ ꯌꯨꯁ
ꯑꯁ ꯂꯣꯏꯔꯦꯍꯦ ꯑꯗꯨꯒꯨꯝꯕꯗꯤ ꯉꯥꯡꯉꯣ ꯍꯥꯏꯌꯣ
ꯍꯣꯏ ꯑꯗꯨꯒꯤ ꯆꯩ ꯆꯩꯔꯒ ꯐꯨꯕꯅꯦ ꯍꯥꯏꯑꯦ
ꯗꯤ ꯌꯥꯔꯣꯏ
ꯍꯣꯏ
ꯃꯇꯝ ꯂꯩꯒꯅꯤꯕ ꯃꯣꯏꯒꯤ
ꯃꯥꯁꯨ ꯏꯅꯥꯎꯅꯨꯄꯤ ꯖꯤꯂꯤꯌꯥꯒ ꯃꯕꯥꯟꯅꯤꯁꯤꯒꯤ ꯑꯦꯛꯇꯤꯡꯁꯦ ꯆꯞ ꯃꯥꯟꯅꯕꯅꯦꯕ
ꯑꯣ ꯖꯦꯅꯦꯌꯥꯗꯣ ꯀ꯭ꯂꯥꯁ ꯀꯌꯥꯔꯥ ꯍꯧꯖꯤꯛ ꯎꯝ ꯏꯅꯥꯎ ꯅꯨꯄꯤ ꯑꯃꯗꯨꯗꯤ ꯑꯉꯥꯡꯗꯣ
ꯑꯣ ꯑꯃꯥꯅ ꯐꯣꯔ
ꯀ꯭ꯂꯥꯁ ꯐꯣꯔ ꯀꯥꯈ꯭ꯔꯦ ꯋꯥꯡꯈ꯭ꯔꯦꯀꯣ
ꯆꯥꯎꯈꯧꯈ꯭ꯔꯦ ꯃꯥꯁꯨ ꯅꯪꯁꯦ ꯇꯥꯁ ꯃꯔꯥꯡ ꯃꯔꯥꯡ ꯑꯗꯨꯝ ꯊꯝꯃꯤꯅ
ꯑꯥ ꯑꯩ ꯊꯝꯕꯗꯨꯗꯤ ꯊꯥꯏ ꯑꯩꯒꯤ ꯉꯥꯛꯇꯅꯦ ꯍꯟꯗꯛꯀꯤꯗꯤ ꯂꯩꯇꯕ ꯑꯗꯨꯒꯤ ꯗ꯭ꯌꯨꯗ ꯚꯤꯗꯤꯑꯣ ꯊꯥꯈ꯭ꯔꯕ
ꯎꯝ ꯃꯁꯛꯇꯣ ꯊꯤꯗꯕꯅꯤꯅ ꯇꯧꯗꯤ ꯇꯧꯕꯅꯤꯀꯣ ꯃꯥꯕꯨꯗꯣ
ꯑꯩ ꯍꯥꯏꯒꯅꯨ ꯏꯁꯄꯣꯔꯠꯁꯇ ꯃꯥꯒꯤ ꯀ꯭ꯂꯥꯁꯃꯦꯠ ꯑꯃ ꯅꯨꯄꯥꯗꯣ ꯃꯈꯨꯠꯇ ꯃꯥꯒꯤ ꯏꯅꯥꯎꯄꯤꯒꯤ ꯃꯃꯤꯡ ꯏꯔꯒ ꯆꯠꯂꯦ ꯍꯥꯏꯌꯦ
ꯑꯣ ꯃꯣꯏ ꯀ꯭ꯂꯥꯁꯃꯦꯠꯔꯥ ꯂꯣꯏꯔꯦꯍꯦ
ꯍꯥꯏꯗꯤ ꯅꯨꯄꯥꯁꯤꯡꯁꯨ ꯑꯗꯨꯝ ꯃꯥꯕꯨ ꯑꯗꯨꯝ ꯂꯛꯅꯕ ꯇꯧꯋꯦ ꯄꯥ ꯑꯉꯥꯡꯗꯒꯤ ꯐꯖꯩ ꯐꯖꯩ ꯍꯥꯏꯅꯀꯣ ꯑꯍꯜꯖꯤꯡꯗꯣ ꯉꯥꯡꯅꯩ ꯑꯗꯨꯝ ꯆꯥꯛꯄꯒꯨꯝꯕ ꯀ꯭ꯔꯁꯀꯨꯝꯕ ꯂꯩꯅꯦ ꯑꯩꯈꯣꯏꯁꯨ
ꯍꯣꯏ
ꯑꯃ ꯑꯣꯏꯔꯝꯒꯅꯦꯕ ꯏꯁꯄꯣꯔꯠꯁꯇ ꯑꯗꯨ ꯏꯁꯃꯥꯠꯁꯨ ꯌꯥꯝ ꯑꯣꯏꯌꯦ ꯃꯥꯗꯤ ꯑꯦꯁꯦꯝꯕ꯭ꯂꯤꯗꯨꯗꯀꯣ ꯁ꯭ꯀꯨꯜ ꯑꯦꯁꯦꯝꯕ꯭ꯂꯤꯗꯨꯗ ꯏꯁꯩ ꯁꯛꯄꯅꯦ
ꯅꯅꯥꯎ ꯅꯨꯄꯤꯗꯨ ꯂꯣꯏꯔꯦ ꯎꯝ
ꯑꯗꯨꯒꯨꯝꯕꯗꯣ ꯍꯥꯏꯗꯤ ꯌꯥꯝꯅ ꯃꯄꯥꯟ ꯊꯣꯛꯅꯤꯡꯉꯦꯕ ꯃꯥꯗꯤ ꯇꯤꯠꯁ ꯅꯍꯥꯟ ꯑꯣꯔꯦꯟꯖ ꯐꯦꯁꯇꯤꯚꯦꯜ ꯇꯧꯕꯗꯣ ꯅꯣꯏ ꯈꯨꯟꯗ ꯑꯗꯨꯗ ꯑꯩꯈꯣꯏ ꯈꯨꯟꯒꯤ ꯗꯥꯟꯁꯇꯣ ꯃꯥ ꯐꯥꯔꯁꯇ ꯂꯩꯄꯅꯦ
ꯑꯣ ꯑꯣ
ꯅꯦ ꯑꯗꯨꯗꯁꯨ ꯇꯤꯕꯤꯗ ꯏꯀꯥꯏꯕ ꯂꯩꯇꯦ ꯃꯉꯣꯟꯗ ꯏꯁꯃꯥꯔꯠꯅꯦꯁ ꯑꯣꯏ ꯌꯥꯝ ꯁ꯭ꯃꯥꯔꯠ ꯑꯣꯏꯌꯦ ꯑꯗꯨꯒ
ꯑꯥ
ꯎꯝ ꯕꯥꯏꯕꯜ ꯄꯥꯕꯒꯨꯝꯕ ꯄꯣꯏꯝꯒꯨꯝꯕ ꯂꯇꯔꯦꯔꯤ ꯂꯦꯇꯔꯔꯤ ꯃꯤꯠꯀꯨꯝꯕꯗꯁꯨ ꯑꯗꯨꯝ ꯃꯥꯅ ꯐꯥꯔꯁ ꯑꯗꯨꯝ ꯇꯥꯔꯒ ꯂꯥꯛꯑꯦꯕ
ꯑꯥ ꯑꯗꯨꯒꯨꯝꯕꯗꯤ ꯌꯥꯝ ꯐꯥꯏꯌꯦ ꯃꯦꯀꯥꯞꯀꯨꯝꯕ ꯑꯗꯣ
ꯑꯗꯨꯕꯨ ꯍꯣꯏ ꯃꯦꯀꯞꯒꯨꯝꯕ ꯑꯗꯨꯒ ꯍꯥꯏꯔꯁꯨ ꯇꯥꯗꯕ ꯀꯨꯝꯕ ꯃꯆꯤꯟ ꯀꯥꯟꯕꯒꯨ ꯁꯤꯗꯤ ꯍꯟꯗꯛꯀꯤ ꯅꯤꯌꯨ ꯖꯦꯅꯦꯔꯦꯁꯟ ꯒꯤ ꯂꯥꯏꯅꯥꯅꯤꯅ ꯑꯗꯨꯒꯤ ꯌꯥꯝ ꯍꯣꯏ ꯌꯥ ꯌꯥꯔꯣꯏꯕ ꯍꯥꯏꯗꯤ ꯑꯩꯈꯣꯏꯅꯁꯨ ꯑꯉꯥꯡ ꯑꯣꯏꯕ ꯃꯇꯝ ꯑꯩꯈꯣꯏ ꯃꯇꯝꯗꯗꯤ ꯀꯦꯕꯒꯤ ꯀꯩ ꯀ ꯑꯗꯨꯁꯨ ꯂꯩꯇꯕꯒꯤ ꯀꯦꯁꯨ ꯀꯦꯕꯤꯗꯕꯅꯤꯅ ꯍꯟꯗꯛꯇꯤ ꯑꯉꯥꯡ ꯃꯆꯥ ꯃꯆꯥꯕꯁꯨ ꯑꯩꯈꯣꯏ ꯑꯍꯟꯗꯁꯨ ꯀꯦꯕꯤꯕꯗ ꯃꯣꯏ ꯃꯍꯥꯎ ꯈꯪꯈ꯭ꯔꯦꯕ ꯐꯖꯕ ꯊꯤꯕ ꯑꯗꯨꯒꯤ ꯌ
ꯎꯝ ꯆꯍꯤꯗꯤ ꯀꯤꯌꯥ ꯁꯨꯈ꯭ꯔꯕ꯭ꯔꯣ
ꯅꯥꯏꯟ ꯁꯨꯔꯝꯈ꯭ꯔꯅꯤ ꯅꯥꯏꯟ ꯑꯥꯒꯁ ꯑꯥꯒꯁ ꯑꯣꯏꯔꯗꯤ ꯅꯥꯏꯟ ꯁꯨꯒꯗꯕ ꯃꯥꯂ ꯃꯥꯗꯣ
ꯅꯨꯡꯉꯥꯏꯔꯤ ꯅꯨꯡꯉꯥꯏꯔꯝꯅꯤ ꯌꯨꯝꯗ ꯃꯊꯟꯇ ꯑꯣꯏꯕꯒꯤ ꯐꯁ ꯐꯤꯁ ꯀꯁꯨ ꯂꯥꯏꯐ꯭ꯔꯕ꯭ꯔꯣ
ꯎꯝ ꯎꯝ ꯎꯝ ꯍꯣꯏ ꯂꯩꯌꯦ ꯃꯣꯏ ꯌꯨꯝꯗ ꯂꯩꯌꯦ ꯃꯤ ꯑꯃꯅ ꯃꯅꯤꯡ ꯅꯤꯅ ꯐꯤꯔꯣꯜ ꯄꯨꯔꯛꯄ ꯃꯃꯥꯅ ꯂꯩꯔꯛꯄ ꯃ ꯅꯤꯅ ꯃꯥꯒꯤ ꯑꯪꯀꯜꯒꯤ ꯋꯥꯏꯐꯅ ꯑꯪꯀꯜꯅ ꯑꯁ ꯃꯥꯒꯤꯗꯤ
ꯗꯨꯏꯅꯦ ꯃꯥꯈ ꯄꯣꯡꯕꯗꯣ
ꯑꯦ ꯅꯨꯡꯉꯥꯏ ꯃꯟꯕꯒꯤꯀꯣ
ꯎꯝ
ꯄꯨꯄꯨꯅꯁꯨ ꯃꯁꯥꯥꯁ ꯇꯧꯕꯤꯌꯣ ꯍꯥꯏꯕ ꯃꯥꯂꯦ ꯑꯩꯒꯤ ꯄꯨꯄꯨꯗꯤ ꯃꯁꯥꯁꯦ ꯌꯥꯝ ꯄꯥꯝꯃꯦꯕ ꯑꯩꯕꯨꯁꯨ ꯅꯨꯡꯁꯤꯕ ꯑꯗꯨꯒ ꯃꯥꯕꯨ ꯁꯦ ꯅꯃꯟ ꯁꯥꯥꯁ ꯇꯧꯔꯣ ꯍꯥꯏꯔꯒ ꯑꯩꯁꯨ ꯋꯥꯅ ꯂꯩꯕꯅꯦ ꯅꯪ ꯈꯛꯇ ꯅꯠꯇꯦ ꯋꯥꯕ ꯍꯥꯏꯌꯦ ꯍꯥꯏꯌꯦ ꯑꯗꯨꯒ ꯃꯁꯤ ꯑꯉꯥꯡꯁꯤꯀꯣ ꯇꯧꯅꯣ ꯍꯥꯏꯔꯒ ꯅꯆꯤꯟ ꯀꯟꯒꯅꯨ ꯍꯥꯏꯔꯒ ꯑꯩꯒꯤ ꯄꯨꯄꯨꯗ ꯅꯪ ꯏꯆꯦ ꯅꯨꯡꯁꯤꯕ ꯅꯠꯇ꯭ꯔꯥ ꯏꯆꯦꯕꯨ ꯀꯧꯔꯒ ꯇꯧꯍꯜꯂꯨꯅ ꯑꯦ ꯑꯅꯦ ꯑꯗꯨꯝ ꯃꯆꯤꯟꯗꯨ ꯀꯣ
ꯎꯝ ꯋꯥ ꯉꯥꯡꯕꯁꯨ ꯍꯩꯈ꯭ꯔꯦ ꯀꯣꯛꯃꯣ ꯃꯥꯅꯦ
ꯌꯥꯅꯦ
ꯍꯥꯏ ꯐꯦ ꯍꯟꯗꯛꯀꯤ ꯑꯉꯥꯡꯁꯤꯡꯁꯦ ꯑꯩꯈꯣꯏꯒꯤ ꯃꯇꯝꯗ ꯇꯣꯉꯥꯜꯂꯦ
ꯌꯥꯝ ꯅꯣꯉꯥꯜꯂꯦ ꯑꯗꯨꯒ ꯐꯤꯔꯣꯜꯁꯨ ꯌꯥꯝꯅ ꯆꯨꯖꯤ ꯑꯣꯏꯑꯦꯕ ꯃꯥꯗꯤ ꯁꯤꯃꯦꯇꯤꯡ ꯈꯣꯡꯎꯞꯀ ꯐꯨꯔꯤꯠ ꯏꯁꯀ꯭ꯔꯠ ꯃꯦ ꯆꯤꯡ ꯇꯧ ꯑꯣꯏꯗ꯭ꯔꯗꯤ ꯌꯥꯗꯦꯕ ꯃꯥꯗꯤ ꯁꯤ ꯀꯂꯔꯁꯦ ꯃꯦꯠꯆꯤꯡ ꯑꯣꯏꯔꯦꯒꯨꯝꯕꯣꯏ ꯑ ꯌꯥꯝ ꯍꯩꯕꯅꯦ ꯐꯣꯇꯣ ꯄꯣꯁ ꯇꯧꯕꯁꯨ ꯍꯣꯏ ꯍꯥꯏꯌꯒ ꯑꯉꯥꯡ ꯑꯣꯏꯕ ꯃꯇꯝꯗꯒꯤ ꯑꯩꯕꯨ ꯊꯥꯒꯠꯄꯗꯣ ꯎ ꯐ꯭ꯔꯦꯗ ꯅꯣꯏꯁꯨ ꯃꯈꯣꯡꯔꯥ ꯃꯈꯨꯠꯔꯥ ꯑꯃꯗꯤ ꯑꯗꯨꯝ ꯇꯧꯔꯅꯤ
ꯎꯝ ꯑꯗꯨꯒꯨꯝꯕꯗꯤ ꯑꯗꯨꯝ ꯌꯥꯏꯌꯦ ꯃꯥꯅ ꯑꯩꯈꯣꯏꯅ ꯀꯤꯕ ꯗꯤ ꯑꯃꯅꯦ ꯑꯗꯨꯒꯨꯝꯕ ꯌꯥꯥꯎꯕ ꯍꯥꯏꯕꯁꯨ ꯌꯥꯏꯌꯦ ꯎꯝ ꯍꯣꯏ ꯅꯨꯄꯥꯒꯨꯝꯕꯗꯣ ꯍꯥꯟꯅ ꯉꯟꯅ ꯅꯨꯡꯁꯤꯕꯒꯨꯝꯕꯗꯨꯅꯦꯕ ꯥ ꯑꯋꯥꯕꯁꯦ
ꯑꯗꯨꯅꯦ ꯍꯟꯗꯛꯇꯤ ꯑꯉꯥꯡ ꯑꯉꯥꯡ ꯑꯣꯏꯔꯁꯨ
ꯎꯝ ꯑꯁ ꯀ꯭ꯂꯥꯁ ꯐꯥꯏꯚ ꯁꯤꯛꯁ ꯀꯥꯔꯒ ꯇꯧꯈ꯭ꯔꯦꯗ
ꯑꯗꯨꯅꯦ ꯀꯤ ꯀꯤꯌꯦ ꯑꯩꯈꯣꯏꯒ ꯌꯥꯝ ꯇꯣꯡꯉꯥꯜꯂꯦ ꯃꯣꯏꯗꯤ ꯑꯩꯈꯣꯏꯗꯤ ꯍꯟꯗꯛ ꯈꯛꯇꯅꯤꯅ ꯅꯨꯄꯥꯕꯨ ꯑꯗꯨꯝ ꯋꯥꯔꯤ ꯁꯥꯟꯅꯕꯒꯨꯝꯕ ꯑꯗꯨ ꯑꯣꯏꯔꯁꯨ ꯑꯩꯈꯣꯏꯁꯨ ꯑꯣꯕ꯭ꯔ ꯆꯠꯇꯦꯅ
ꯎꯝ